ꯑꯣ ꯇꯥꯔꯦ ꯇꯥꯔꯦ
ꯅꯨꯡꯉꯥꯏꯔꯤꯕꯣ
ꯅꯨꯡꯉꯥꯏꯔꯤꯌꯦ
ꯑꯁ ꯍꯧꯖꯤꯛ ꯋꯥꯔꯤ ꯅꯨꯡꯉꯥꯏꯈꯠꯂꯀꯥꯟ ꯇꯠꯈ꯭ꯔꯦꯅꯦ
ꯎꯝ
ꯑꯗꯨꯅꯦ
ꯑꯗꯨꯅꯦ ꯍꯥꯏꯔꯛꯑꯣ
ꯑꯩꯈꯣꯏ ꯀꯩꯅꯣꯁꯤꯁꯨ ꯑꯁ ꯐꯨꯠꯕꯣꯜꯁꯨ ꯅꯨꯡꯉꯥꯏꯔꯤ ꯋꯥꯔꯜ ꯀꯞꯁꯦ ꯑꯩꯈꯣꯏ ꯑꯟꯗꯔ ꯁꯕꯦꯟꯇꯤꯟꯒꯨꯝꯕꯗꯤ ꯁꯤꯟꯈ꯭ꯔꯦꯀꯣ ꯑꯗꯨ ꯅꯠꯇ ꯑꯩꯈꯣꯏꯒꯤ ꯗꯥꯏꯔꯦꯛ ꯑꯣꯄꯟ ꯆꯍꯤ ꯂꯤꯃꯤꯠ ꯂꯩꯇꯕ ꯋꯥꯔꯜ ꯀꯞꯁꯤꯁꯨ ꯏꯟꯗꯤꯌꯥꯗ ꯑꯝꯇꯪ ꯁꯤꯜꯂꯛꯑꯗꯤꯀꯣ
ꯎꯝ
ꯅꯩꯒꯗꯕꯅꯦ ꯄꯣꯄꯨꯂꯦꯁꯟꯁꯦ ꯍꯥꯏꯗꯤ ꯏꯟꯗꯤꯌꯥꯗꯤ ꯄꯣꯄꯨꯂꯦꯁꯟꯁꯨ ꯋꯥꯡꯉꯦꯗꯅ ꯄꯩꯁꯥꯗꯤ ꯌꯥꯝ ꯐꯪꯅꯤꯕ ꯃꯣꯏꯅ ꯀꯇꯥꯔꯗ ꯑꯃ ꯁꯤꯟꯈꯤꯕꯗꯣ ꯇꯨ ꯊꯥꯎꯖꯟ ꯇ꯭ꯋꯦꯟꯇꯤ ꯇꯨ ꯃꯃꯥꯡꯒꯤꯗꯣ ꯑꯗꯣ ꯀꯇꯥꯔ ꯁꯨꯡꯇꯥ ꯇꯥꯗꯦꯕ ꯃꯣꯏꯅ ꯊꯧꯑꯣꯏꯒꯤ ꯇꯥꯍꯜꯂꯤ ꯅꯦꯕ ꯃꯔꯝꯗꯤ ꯃꯣꯏꯗ ꯄꯩꯁꯥ ꯌꯥꯝ ꯀꯥꯏꯑꯦꯕ
ꯎꯝ
ꯕꯤꯂꯤꯌꯟ ꯀꯌꯥꯅꯣꯃ ꯀꯥꯈꯤꯕꯅꯦꯕ ꯑꯇꯣꯞꯄꯗꯅ ꯐꯤꯞꯇꯤꯟ ꯕꯤꯂꯤꯌꯟ ꯇꯦꯟ ꯕꯤꯂꯤꯌꯟ ꯁꯨꯃꯥꯏꯅ ꯉꯥꯛꯇ ꯉꯛꯇꯅꯦꯕ ꯃꯣꯏꯅ ꯕ꯭ꯔꯥꯖꯤꯜꯗꯒ ꯁꯤꯟꯈꯤꯕ ꯑꯗꯨꯗꯒꯤ ꯐ꯭ꯔꯥꯟꯁ ꯑ ꯖꯄꯥꯟꯗꯒ ꯁꯤꯟꯈꯤꯕ ꯑꯐ꯭ꯔꯤꯀꯥꯗꯒ ꯁꯤꯟꯈꯤꯕ ꯃꯌꯥꯝꯗꯨ ꯗꯤ ꯑꯗꯨ ꯔꯨꯁꯤꯌꯥꯗꯒ ꯁꯤꯟꯈꯤꯕꯗꯨꯗꯤ ꯄꯩꯁꯥ ꯌꯥꯝ ꯀꯥꯗꯦꯕꯀꯣ ꯀꯇꯥꯔꯗ ꯇꯤꯟꯒꯤꯗꯨꯗꯤ ꯕꯤꯂꯤꯌꯟ ꯇꯨ ꯍꯟꯗ꯭ꯔꯦꯠ ꯋꯥꯟ ꯍꯟꯗ꯭ꯔꯦꯠ ꯁꯝꯊꯤꯡꯂ ꯇꯨ ꯍꯟꯗ꯭ꯔꯦꯠ ꯁꯝꯊꯤꯡꯂ ꯑꯗꯨꯃꯥꯏꯅ ꯑꯣꯏꯕꯅꯦꯕ ꯑꯇꯩꯗꯅ ꯇꯦꯟ ꯈꯛ ꯐꯤꯞꯇꯤꯟꯈꯛ ꯁꯨꯃꯥꯏꯅ ꯑꯣꯏꯕꯅꯦꯕ
ꯃꯣꯏ ꯑꯗꯨꯗ ꯀꯔꯞꯁꯟ ꯇꯧꯕꯗꯣ ꯃꯤ ꯌꯥꯝꯅ ꯁꯥꯎꯅꯈꯤꯕꯅꯦ ꯑꯩꯈꯣꯏꯒꯤ ꯆꯨꯝꯅ ꯇꯧꯕ ꯄꯥꯝꯕ ꯃꯤꯅꯗꯤ ꯃꯣꯏꯗꯗꯤ ꯑꯃꯨꯛ ꯀꯥꯟꯅꯕ ꯍꯥꯏꯇꯥꯔꯦ
ꯎꯝ
ꯑꯗꯨꯅꯦ ꯑꯗꯨ ꯀꯥꯟꯅꯕꯅꯤꯅ ꯑꯗꯨꯝ ꯅꯣꯏ ꯀꯥꯟꯅꯐꯝ ꯊꯣꯛꯄ ꯀꯥꯟꯅꯧ ꯏꯟꯗꯤꯌꯥꯗ ꯑꯝꯇꯛ ꯁꯤꯜꯂꯛꯑ‌ꯣ ꯁꯤꯅꯤ ꯑꯗꯨꯒ ꯏꯟꯗꯤꯌꯥꯒꯤ ꯐꯨꯠꯕꯣꯜꯁꯦ ꯌꯥꯝ ꯑꯝꯇ ꯀꯩꯅꯣ ꯇꯧꯍꯧꯁꯦ ꯁꯤꯅꯤ ꯅꯦ ꯑꯩꯅ ꯍꯥꯏꯁ‌ꯦ ꯏꯟꯗꯤꯌꯥꯗꯕꯨ ꯁꯤꯜꯂꯛꯑꯗꯤ ꯏꯟꯗꯤꯌꯥꯗꯤ ꯑꯗꯨꯝ ꯀꯝꯄꯜꯁꯔꯤ ꯀ꯭ꯋꯥꯂꯤꯐꯥꯏ ꯑꯣꯏꯔꯗꯧꯅꯦꯕ ꯍꯣꯁꯅꯤꯅ
ꯎꯝ
ꯁꯤꯜꯂꯛꯑꯗꯤ ꯌꯦꯡꯉꯣꯅ ꯁꯤꯜꯂꯛꯀꯅꯤꯁꯦ ꯗꯥꯏꯔꯦꯛ ꯑꯦꯅꯥꯎꯟꯁ ꯍꯦꯛ ꯇꯧꯈꯤꯕꯒ ꯏꯁꯇꯦꯗꯤꯌꯝ ꯁꯥ ꯍꯧꯔꯛꯑꯅꯦꯕ ꯐꯤꯐꯥꯒꯤ ꯑꯗꯨ ꯑꯣꯏꯔꯒꯗꯤ ꯑꯩꯈꯣꯏ ꯈꯨꯃꯟ ꯂꯝꯄꯥꯛꯁꯤ ꯐꯖꯅ ꯁꯦꯝꯀꯠꯍꯧ ꯌꯥꯔ‌ꯦꯗꯅ ꯃꯤ ꯀꯦꯄꯥꯁꯤꯇꯤ ꯑꯥꯏꯠꯇꯤ ꯊꯥꯎꯖꯟ ꯅꯥꯏꯟꯇꯤ ꯊꯥꯎꯖꯟꯃꯨꯛꯀꯤ ꯀꯦꯄꯥꯁꯤꯇꯤ ꯂꯩꯔꯗꯤ ꯌꯥꯔꯦ ꯀꯩꯅꯣ
ꯎꯝ
ꯍꯧꯖꯤꯛ ꯂꯩꯔꯤ ꯀꯦꯄꯥꯁꯤꯇꯤ ꯑꯥ ꯐꯤꯐꯇꯤꯟ ꯊꯥꯎꯖꯟ ꯇꯦꯟ ꯊꯥꯎꯖꯟ ꯁꯥꯏꯃꯨꯛꯀꯤ ꯆꯥꯡ ꯑꯣꯏꯔꯝꯒꯅꯤꯗ
ꯑꯥ ꯑꯗꯨꯒꯤ ꯆꯥꯡ ꯑꯣꯏꯅꯤ
ꯑꯗꯣ ꯂꯥꯛ ꯑꯃꯒꯤ ꯀꯦꯄꯥꯁꯤꯇꯤ ꯑꯣꯏꯔꯛꯑꯗꯤ ꯆꯥꯎꯔꯗ꯭ꯔꯣ
ꯎꯝ
ꯑꯗꯨ ꯄꯥꯝꯕꯒꯤ ꯋꯥꯔꯤꯅꯤꯗ ꯃꯊꯛꯀꯁꯦ ꯏꯟꯗꯣꯔ ꯏꯁꯇꯦꯗꯤꯌꯝꯒ ꯑꯣꯏꯍꯜꯂꯒꯀꯣ ꯃꯊꯛ ꯀꯨꯞꯄꯤꯒ ꯑꯣꯏꯔꯛꯑꯒꯗꯤ ꯌꯥꯝꯅ ꯐꯨꯠꯕꯣꯜ ꯏꯁꯄꯣꯔꯠꯁꯇ ꯆꯠ ꯆꯠꯈ꯭ꯔꯒꯗꯤ ꯉꯥꯎꯁꯟꯅꯕꯒꯤ ꯆꯥꯡꯁꯨ ꯍꯜꯂꯛꯑꯅꯤꯀꯣ
ꯎꯝ
ꯑꯩꯈꯣꯏ ꯂꯩꯀꯥꯏꯒꯤꯐꯧꯇ ꯌꯦꯡꯉꯣ ꯑꯩꯈꯣꯏ ꯃꯈꯥ ꯊꯥꯡꯕꯗꯣ ꯏꯁꯄꯣꯔꯠꯇꯣ ꯐꯖꯅ ꯁꯞꯄꯣꯔꯠ ꯇꯧꯕꯤꯗꯕꯅꯤꯅ ꯃꯅꯤꯄꯨꯔ ꯏꯟꯗꯤꯌꯥꯒ ꯑꯣꯏꯔꯦ ꯑꯗꯨꯝ ꯄꯥꯛꯂꯩ ꯂꯩꯔꯅ ꯊꯕꯛꯁꯨ ꯐꯪꯗꯒꯨꯝ ꯇꯧ ꯑꯗꯨꯝ ꯇꯧ ꯂꯩꯁꯤꯅꯦ
ꯑꯣ
ꯑꯗꯨꯅ ꯏꯁꯄꯣꯔꯠꯀꯨꯝꯕꯗꯨꯗ ꯈꯤꯇꯪ ꯏꯁꯄꯣꯔꯠꯄꯨ ꯁꯥꯟꯅꯔꯗꯤ ꯐꯨꯠꯕꯣꯜꯕꯨꯨ ꯁꯥꯟꯅꯔꯗꯤ ꯑꯗꯨꯝ ꯃꯥꯏ ꯄꯥꯛꯑꯅꯤ ꯍꯥꯏꯕꯒꯤ ꯂꯝꯕꯤ ꯑꯃ ꯑꯣꯄꯣꯔꯆꯨꯅꯤꯇꯤꯗꯣ ꯂꯩꯔꯒꯗꯤ ꯃꯌꯥꯝꯁꯦ ꯈꯔ ꯉꯥꯎꯁꯟꯅꯕ ꯅꯤꯁꯥ ꯄꯨꯡꯁꯥ ꯆꯥꯕ ꯍꯟꯅꯤꯗꯅ
ꯎꯝ
ꯑꯗꯨꯒꯨꯝꯕꯗꯣ ꯄꯥꯝꯕꯗꯣ
ꯈꯩꯅꯅꯗꯤ ꯋꯥꯈꯤꯗꯧ ꯃꯥꯜꯂꯦ ꯏꯟꯗꯤꯌꯥ ꯐꯨꯠꯕꯣꯜꯁꯤꯁꯨ ꯄꯨꯔꯥ ꯀꯔꯞꯁꯟ ꯇꯧꯋꯦꯕ ꯀ꯭ꯔꯤꯛꯀꯦꯠꯇ ꯑꯣꯏꯅ ꯊꯥꯗꯔ ꯂꯩꯕ ꯏꯟꯗꯤꯌꯥꯒꯩꯁꯤꯦ
ꯎ
ꯀ꯭ꯔꯤꯀꯦꯠ ꯉꯥꯛꯇ ꯇꯧꯕ ꯂꯩꯔꯦꯅꯦ
ꯑꯩꯈꯣꯏ ꯑꯗꯨꯅ ꯑꯩꯈꯣꯏꯒꯤ ꯂꯩꯀꯥꯏꯁꯦ
ꯎꯝ
ꯁꯤ ꯍꯥꯟꯅ ꯇꯦꯛ ꯇꯦꯛ ꯁꯦꯝꯒꯠꯄ ꯑꯃ ꯆꯪꯉꯦꯗ ꯑꯩꯈꯣꯏ ꯁꯤꯗ ꯇꯞ ꯑꯃ ꯁꯥꯖꯦꯕ
ꯇꯕꯁꯦ ꯀꯃꯨꯅꯤꯇꯤ ꯍꯜꯁ
ꯎꯝ
ꯀꯩꯅꯣ ꯇꯧꯔꯕ ꯑꯗꯨꯒ ꯀꯩꯅꯣ ꯍꯣꯏꯗꯁꯨ ꯐꯖꯅ ꯍꯥꯏꯒꯗꯕꯅꯦ ꯑꯩꯈꯣꯏꯒꯤ ꯁꯨꯃꯥꯡ ꯂꯩꯇꯕ ꯂꯩꯗꯅ
ꯎꯝ
ꯃꯣꯏꯅꯁꯨ ꯑꯗꯨꯝ ꯄꯨꯖꯥ ꯀꯔꯃ ꯀꯩꯀꯥ ꯑꯗꯨꯝ ꯊꯣꯛꯂꯛꯄꯗꯁꯨ ꯑꯗꯨꯝ ꯌꯥꯅꯕ ꯈꯨꯠꯁꯦꯝ ꯍꯥꯏꯦ ꯍꯥꯏꯇꯥꯔꯦꯅꯦ ꯃꯊꯛ ꯀꯩꯀꯥ ꯈꯜꯂꯒ ꯀꯣ
ꯁꯨꯃꯥꯏꯅ ꯇꯧꯕꯗꯕꯗ ꯇꯞꯁꯦ ꯃꯥꯔꯄꯦꯠ ꯊꯥꯔꯤꯁꯤ ꯅꯥꯄꯤꯁꯤꯗ ꯑꯍꯥꯞꯄ ꯉꯍꯥꯛ ꯉꯥꯛꯇꯅꯤꯗꯅ
ꯃꯥꯅꯦ ꯃꯥꯅꯦ ꯃꯥꯅꯦ
ꯑꯩꯈꯣꯏꯅ ꯗꯦꯕ ꯀꯔꯝ ꯇꯧꯗꯦꯁꯨ ꯀꯥꯔꯄꯦꯠꯇꯣ ꯑꯃꯨꯛ ꯂꯧꯊꯣꯛ ꯂꯣꯏꯔꯦꯕ
ꯍꯨꯒꯠꯂꯒꯒꯣ ꯀꯣꯟꯁꯤꯜꯂꯒ ꯅꯥꯀꯟꯗ ꯑꯗꯨꯝ ꯊꯝꯃꯒ ꯂꯣꯏꯔꯦ ꯉꯥꯏꯍꯥꯛꯇꯪꯅꯤ
ꯑꯣ
ꯆꯅꯤ ꯀꯩꯅꯣ ꯄꯥꯛꯈ꯭ꯔꯦ ꯀꯩꯅꯣ ꯃꯤ ꯁꯨꯃꯥꯡ ꯑꯃꯗ ꯑꯗꯨꯝ ꯅꯣꯔꯃꯦꯜ ꯑꯣꯏꯕ ꯁꯨꯃꯥꯡ ꯃꯆꯥꯗꯨꯗ ꯃꯤ ꯆꯥꯛꯀꯁꯤ ꯑꯗꯨꯝ ꯁꯦꯀꯦꯟ ꯔꯥꯎꯟꯐꯥꯎ ꯑꯗꯨꯝ ꯆꯥꯅꯩꯀꯣ ꯀꯔꯤꯝ ꯀꯥꯏꯗꯦ ꯑꯗꯣ ꯇꯞꯇꯨꯗꯗꯤ ꯐꯥꯔꯁ ꯔꯥꯎꯟꯗ ꯑꯗꯨꯝ ꯂꯣꯏ ꯌꯥꯕꯒꯤ ꯏꯁꯇꯥꯏꯜ ꯑꯣꯏꯔꯛꯀꯅꯤꯕ ꯆꯥꯎꯔꯛꯀ ꯅꯦ ꯌꯦꯡꯉꯣ ꯀꯝꯃꯨꯅꯤꯇꯤ ꯍꯣꯜꯒꯤ ꯁꯥꯏꯖꯁꯦ ꯑꯩꯈꯣꯏ ꯀꯃꯨꯅꯤꯇꯤ ꯐꯇꯤ ꯍꯣꯜꯒꯤ ꯁꯥꯏꯖꯁꯦ ꯑꯗꯨꯝ ꯇꯔꯞ ꯑꯃ ꯁꯥꯕ ꯆꯞ ꯆꯥꯔꯕꯅꯦꯕ
ꯎꯝ
ꯑꯗꯨꯒ ꯅꯣꯡ ꯏꯁꯤꯡ ꯀꯩꯅꯣ ꯇꯧꯅꯤ ꯍꯥꯏꯔꯁꯨ ꯃꯣꯏ ꯑꯗꯨꯝ ꯀꯩꯅꯣ ꯈꯟꯅꯤ ꯌꯥꯏꯗꯅ
ꯃ ꯑꯗꯨꯗꯤ ꯃꯊꯛ ꯈꯟꯗꯣꯏꯅꯤꯗꯅ
ꯎ ꯃꯊꯛ ꯈꯜꯂ ꯑꯗꯨꯝ ꯌꯥꯅꯤꯕ
ꯎꯝ
ꯗꯤꯟ ꯈꯟꯒꯦꯁꯨ ꯌꯥꯔꯦ
ꯎꯝ ꯑꯣꯗ ꯑꯩꯅ ꯈꯜꯂꯤꯁꯦ ꯇꯞꯇꯣꯞ ꯁꯥꯔꯒ ꯀꯟꯗ ꯑꯩꯈꯣꯏꯒꯤ ꯖꯤꯝꯒꯤ ꯑꯃ ꯍꯥꯞꯄꯀꯣ ꯑꯣꯄꯟ ꯖꯤꯝ ꯑꯃ ꯍꯥꯏꯇꯥꯔꯦꯅꯦ
ꯍꯣꯏ ꯇꯞꯇꯣꯏꯏ ꯃꯃꯥꯡꯗ
ꯑꯥ ꯇꯞꯇꯨ ꯃꯃꯥꯡꯗ ꯑꯗꯨ ꯍꯥꯞꯇꯥꯔꯗꯤ ꯍꯧꯒꯠꯂꯛꯏꯕ ꯑꯉꯥꯡꯈꯩꯁꯦ ꯕꯣꯜ ꯁꯥꯟꯅꯕ ꯍꯩꯔꯅꯤ ꯑꯗꯩ ꯁ꯭ꯄꯣꯔꯠꯀꯤ ꯃꯔꯝꯗ ꯑꯣꯏꯔꯁꯨ ꯈꯔ ꯃꯦꯟꯈꯠꯄ ꯌꯥꯗꯣꯏꯅꯦꯕ
ꯃꯥꯅꯦ ꯑꯗꯨꯗ ꯑꯉꯥꯡ ꯑꯍꯟꯁꯦ ꯀꯩꯅꯣ ꯌꯥꯔꯛꯇ꯭ꯔꯒꯁꯨ ꯑꯩꯈꯣꯏꯅ ꯇꯥꯏꯃꯤꯡ ꯁꯦꯝꯗꯣꯛꯑ ꯂꯣꯏꯔꯦ ꯅꯠꯇ꯭ꯔꯣ ꯑꯉꯥꯡ ꯅꯣꯏ ꯅꯣꯏ ꯕꯦꯁ ꯅꯣꯏ ꯀꯥꯡꯒꯨ ꯁꯥꯟꯅꯕ ꯇꯥꯏꯃꯤꯡꯁꯤꯅ ꯁꯤꯗꯩꯩꯅ ꯁꯤꯐꯧ ꯁꯥꯟꯅꯔꯣ ꯑꯗꯨꯗꯩ ꯑꯍꯟ ꯕꯦꯁꯈꯩꯅ ꯄꯨꯡ ꯁꯤꯗꯩꯅ ꯁꯤꯐꯧ ꯁꯥꯟꯅꯔꯣꯅ ꯈꯥꯏꯗꯣꯛꯑ ꯂꯣꯏꯔꯦ ꯆꯃꯝꯅꯗꯅꯕ ꯌꯥꯝ ꯂꯥꯏꯕ ꯄꯣꯠꯅꯤꯗ ꯃꯩꯒꯁꯦ ꯑꯗꯨꯝ ꯇ꯭ꯋꯦꯟꯇꯤ ꯐꯣꯔ ꯑꯋꯥꯔ ꯊꯥꯡꯒꯗꯧꯅꯤꯗ
ꯎꯝ ꯑꯗꯨ ꯅꯨꯡꯗꯥꯡ ꯁꯥꯟꯅꯒꯦꯁꯨ ꯌꯥꯔꯦ ꯅꯨꯡꯊꯤꯟ ꯁꯥꯟꯅꯒꯦꯁꯨ ꯌꯥꯔꯦ
ꯁꯥꯟꯅꯗ꯭ꯔꯁꯨ ꯑꯗꯨꯝ ꯃꯩꯗꯤ ꯊꯥꯟꯕꯤꯒꯗꯧꯅꯤ ꯑꯗꯣ ꯍꯥꯏꯗꯤ ꯅꯨꯃꯤꯗꯥꯡꯅ ꯀꯅꯥꯝ ꯁꯥꯟꯅꯗ꯭ꯔꯦꯅ ꯈꯜꯂꯁꯦꯕ ꯑꯗꯨꯝ ꯉꯥꯜꯂꯒ ꯂꯩꯕꯗꯨ ꯑꯗꯨꯝ ꯐꯩꯗꯅ ꯃꯤ ꯀꯩꯅꯣ ꯀꯩꯀꯥ ꯇꯧꯁꯟꯅꯗꯅꯕ
ꯎꯝ
ꯑꯗꯨꯅ ꯕꯦꯁꯅꯦꯕ ꯑꯩꯗꯤ ꯌꯥꯝ ꯁꯥꯅꯤꯡꯕꯅꯦ ꯂꯝꯕꯤꯁꯤꯗꯤ ꯑꯗꯨꯝ ꯈꯥꯛꯑꯅꯤ ꯅꯣꯏ ꯆꯪꯐꯝꯒꯤ ꯂꯝꯕꯤꯗꯨꯃ ꯑꯗꯨꯝ ꯊꯝꯃꯅꯤ ꯑꯗꯨꯗꯒꯤ ꯑꯁꯣꯝ ꯀꯩꯅꯣ ꯑꯣꯏꯅꯥꯝꯂꯣꯝꯒꯤ ꯆꯪꯐꯝꯝꯒꯤ ꯂꯝꯕꯤꯗꯨꯃ ꯑꯗꯨꯝ ꯊꯝꯃꯅꯤ ꯀꯝꯃꯨꯅꯤꯇꯤ ꯍꯣꯝꯒꯤ ꯁꯥꯏꯠꯁꯦ ꯈꯛ ꯁꯥꯔꯒ ꯀꯥꯐꯤ ꯇꯥꯏꯌꯦꯕ ꯁꯤꯁꯤꯃ ꯇꯧꯕ ꯌꯥꯕꯖꯥꯠꯅꯦ
ꯁ ꯑꯩꯗꯤ ꯑꯗꯨ ꯈꯜꯂꯦ ꯑꯗꯨꯝ ꯍꯦꯛ ꯑꯁꯤꯗ ꯃꯥꯔꯀꯦꯠ
ꯑꯗꯨꯅ ꯇꯞ ꯑꯃ ꯁꯥꯕꯁꯦ ꯂꯥꯛ ꯀꯨꯟꯊ꯭ꯔꯥ ꯅꯤꯐꯨꯃꯨꯛꯇꯤ ꯀꯨꯟꯃꯨꯛꯇꯤ ꯑꯗꯨꯝ ꯆꯪꯅꯤ
ꯎꯝ ꯑꯗꯨ ꯆꯪꯖ ꯅꯣꯕꯣ
ꯆꯪꯕ ꯍꯥꯏꯁꯦ ꯂꯝ ꯂꯝꯗꯨ ꯄꯥꯔꯒꯅꯤꯀꯣ ꯂꯝ ꯂꯩꯕꯗꯨ ꯄꯥꯔꯒꯅꯤꯀꯣ ꯑꯗꯣ ꯑꯩꯈꯣꯏꯒꯤꯁꯤꯗꯤ ꯂꯝ ꯂꯩꯖꯔꯦꯗꯅ
ꯎꯝ
ꯂꯝ ꯑꯗꯨꯝ ꯂꯩꯖꯔꯕ ꯄꯣꯠꯅꯤꯅ ꯌꯥꯔꯦꯕ ꯂꯝꯒꯤ ꯄꯩꯁꯥ ꯄꯥꯔꯔꯣꯏ ꯕ ꯑꯣꯡꯂꯤ ꯁꯦꯝꯕ ꯏꯟꯐ꯭ꯔ꯭ꯇ꯭ꯔꯛꯆꯔ ꯀꯩꯀꯥꯗꯣ ꯈꯛꯅꯦ ꯄꯥꯔꯛꯀꯗꯣꯏꯁꯦ ꯑꯗꯨꯅ ꯌꯥꯝ ꯀꯟꯅ ꯆꯪꯉꯣꯏꯗ ꯀꯩꯅꯣꯗꯣ ꯈꯛ ꯑꯐꯕ ꯊꯥꯍꯧꯔ ꯂꯣꯏꯔꯦꯗ ꯀꯥꯔꯄꯦꯠꯇ ꯀ꯭ꯋꯥꯂꯤꯇꯤ ꯈꯔ ꯂꯩꯕꯀꯣ
ꯎꯝ
ꯑꯩ ꯇꯞ ꯈꯔ ꯁꯥꯟꯅꯩꯌꯦꯕꯀꯣ ꯀ꯭ꯋꯥꯂꯤꯇꯤ ꯂꯩꯇꯕ ꯑꯅꯤ ꯑꯍꯨꯝ ꯊꯦꯡꯅꯩꯌꯦꯕ ꯑꯁ ꯈꯣꯡꯁꯦ ꯀꯔꯤꯝꯇꯣꯡꯗꯕꯤ ꯁꯥꯟꯅꯕ ꯌꯥꯗꯦꯕ ꯄꯨꯔꯥ ꯀꯟ ꯀꯟ ꯂꯥꯎꯋꯦꯕ ꯃꯣꯏꯒꯤ ꯀꯩꯅꯣꯗꯣ ꯑꯗꯨꯒꯨꯝꯕꯗꯣ ꯈꯔ ꯅꯨꯡꯉꯥꯏꯇꯦ ꯈꯤꯇꯪ ꯀ꯭ꯋꯥꯂꯤꯇꯤ ꯂꯩꯕ ꯌꯥꯝꯅ ꯏꯁꯃꯨꯠ ꯑꯣꯏꯕ ꯂꯩꯗꯅ
ꯎꯝ
ꯑꯩꯈꯣꯏꯒꯤ ꯒꯣꯜꯒ ꯆꯠꯂꯒ ꯏꯁꯂꯥꯏꯠꯀ ꯇꯧꯕꯗꯣ ꯈꯨꯔꯨꯅ
ꯎꯝ
ꯑꯗꯨꯒ ꯇꯧꯕ ꯌꯥꯕꯗꯣ ꯄꯥꯝꯕ ꯍꯥꯏꯇꯥꯔꯦ ꯑꯗꯣ ꯍꯧꯖꯤꯛꯀꯤꯗꯨꯗꯤ ꯌꯥꯗꯦ ꯌꯥꯠꯂꯦꯕ
ꯎꯝ
ꯑꯗꯨꯒ ꯅꯨꯡꯁꯥ ꯌꯛꯀ ꯁꯥꯔꯀꯥꯟꯗꯗꯤ ꯁꯦꯟꯗꯟ ꯊꯣꯡꯕꯁꯦ ꯈꯨꯁꯥ ꯑꯃ ꯊꯤꯌꯦꯕ
ꯎꯝ
ꯑꯗꯨꯅ ꯈꯔ ꯏꯁꯃꯨꯠ ꯑꯣꯏꯕ ꯀꯥꯔꯄꯦꯠ ꯑꯃ ꯀꯣ
ꯎꯝ
ꯁꯥꯍꯟꯕ ꯍꯥꯏꯇꯥꯔꯦ ꯑꯗꯨꯅ ꯕꯦꯁ ꯑꯣꯏꯅꯤ
ꯑꯗꯣ ꯑꯩꯈꯣꯏꯅ ꯁꯤꯗ ꯃꯥꯔꯀꯦꯠ ꯍꯦꯛ ꯁꯥꯖꯟꯈꯤꯕꯗꯅꯦ
ꯎꯝ
ꯇꯞꯁꯦ ꯑꯃꯨꯛ ꯌꯥꯔꯔꯣꯏꯕ
ꯌꯥꯔꯔꯣꯏ
ꯑꯗꯨꯗꯨꯅ ꯑꯩꯈꯣꯏꯅ ꯐꯥꯔꯖꯨ ꯌꯥꯌꯦꯕ
ꯑ
ꯍꯥꯏꯗꯤ ꯑꯩꯈꯣꯏꯅ ꯏꯁꯂꯦꯞ ꯑꯣꯏꯅ ꯋꯥꯡꯅ ꯍꯩꯈ꯭ꯔꯦꯗꯅ ꯑꯗꯨꯒ ꯃꯊꯛꯇ ꯃꯥꯔꯀꯦꯠ ꯍꯥꯞꯄ ꯃꯈꯥꯗ ꯇꯞ ꯑꯣꯏꯕ ꯁꯤ ꯍꯧꯖꯤꯛꯀꯥꯟ ꯅꯣꯏ ꯇꯧꯅꯔꯕꯅꯦ
ꯇꯧꯏ ꯇꯧꯏ
ꯑꯗꯨꯗ ꯕꯖꯦꯠꯄꯨꯗꯤ ꯈꯔ ꯍꯦꯟꯀꯠꯂꯅꯤ ꯍꯥꯏꯗꯤ ꯃꯥꯗꯤ ꯀꯩꯅꯣ ꯐꯥꯎꯟꯗꯦꯁꯟ ꯇꯧꯔ ꯍꯩꯒꯠꯂꯛꯀꯗꯕꯅꯤꯅꯅꯦ
ꯑꯗꯣ ꯁꯤꯒꯤꯁꯦ ꯍꯥꯏꯐꯦꯠ ꯍꯧꯗꯣꯛꯁꯤꯔꯣ ꯀꯔꯝ ꯍꯧꯗꯣꯛꯇ꯭ꯔꯤ ꯃꯥꯜꯂꯦ ꯍꯧꯖꯤꯛꯐꯥꯎꯗꯗꯤ
ꯎꯝ ꯁꯤ ꯍꯧꯗꯣꯛꯇꯦ ꯑꯗꯣ ꯃꯣꯏꯅ ꯍꯧꯖꯤꯛ ꯁꯤ ꯃꯥꯔꯀꯦꯠ ꯁꯥꯕꯒꯤ ꯀꯩꯅꯣꯔꯣꯝꯗ ꯀꯟꯅ ꯃꯥꯏ ꯑꯣꯟ ꯖꯤꯜꯂꯤꯕꯨꯀꯣ ꯑꯩꯣꯏ ꯦꯡꯅ
ꯃꯥꯔꯀꯦꯠꯁꯦ ꯑꯩꯈꯣꯏ ꯁꯤ ꯀꯩꯊꯦꯜꯗꯣ ꯑꯞꯒ꯭ꯔꯦꯗ ꯇꯧꯈꯠꯇꯣꯏꯔꯣ
ꯑꯞꯒ꯭ꯔꯦꯗ ꯇꯧꯔꯅꯦꯕ ꯎꯝ ꯃꯊꯗ ꯄ ꯃꯊꯛꯇ ꯕꯦꯡ ꯍꯥꯞꯈ꯭ꯔꯅꯤ ꯑꯗꯨꯗ ꯑꯗꯨꯏ ꯃꯈꯥꯗꯨꯅ
ꯕꯦꯡ ꯍꯥꯞꯄꯛꯂꯗꯤ ꯀꯩꯅꯣ ꯑꯣꯏꯔꯛꯑꯅꯤꯅꯦ ꯑꯦꯁ ꯕꯤ ꯑꯥꯏ
ꯑꯥ ꯑꯦꯁ ꯕꯤ ꯑꯥꯏ ꯋꯥꯔꯅꯦ ꯑꯗꯨꯒꯤ ꯄ꯭ꯂꯥꯟꯗꯨꯗꯤ ꯑꯗꯨꯒꯤ ꯆꯥꯡꯗꯨꯕꯨꯗꯤ ꯂꯩ ꯑꯩꯅ ꯄꯥꯝꯃꯤꯁꯤꯗ ꯇꯞ ꯑꯣꯏꯅ ꯑꯩꯈꯣꯏ ꯍꯣꯜ ꯂꯩꯔꯤꯁꯦ ꯇꯞ ꯑꯣꯏꯅ ꯍꯥꯞꯄꯦꯗꯅ ꯁꯤ ꯖꯒꯥꯁꯦ
ꯍꯣꯂꯤꯅ ꯇꯞ ꯑꯣꯏꯔꯕ ꯃꯥꯔꯀꯦꯠꯇꯨꯅ ꯑꯗꯨꯝ ꯍꯧꯖꯤꯛ ꯂꯩꯖꯔꯤꯕ ꯀꯩꯊꯦꯜꯗꯣ ꯑꯗꯨꯗ ꯑꯣꯏꯅ ꯑꯞꯒ꯭ꯔꯦꯗ ꯇꯧꯈꯠꯄꯤꯕ ꯍꯥꯏꯇꯥꯔꯦꯅꯦ ꯁꯥꯠ ꯀꯩꯀꯥ ꯍꯩꯔꯒ ꯑꯗꯨꯅ ꯕꯦꯁ ꯑꯣꯏꯅꯤ ꯍꯣꯜꯁꯤꯗ ꯃꯥꯔꯀꯦꯠ ꯁꯥꯖꯤꯟꯕꯗꯤ ꯑꯩꯈꯣꯏꯗ ꯌꯥꯝꯅ ꯗꯥꯎꯟꯒ꯭ꯔꯦꯗ ꯑꯣꯏꯔꯅꯤꯕ ꯑꯞꯒ꯭ꯔꯦꯗ ꯑꯣꯏꯔꯔꯣꯏꯕ
ꯎꯝ ꯑꯣꯏꯔꯣꯏ
ꯑꯗꯨꯅ ꯏꯕꯥꯅꯤ ꯈꯛ ꯑꯣꯏꯔꯁꯨ ꯑꯩꯈꯣꯏ ꯈꯔ ꯍꯧꯔꯒ ꯇꯞꯀꯤ ꯋꯥꯐꯝꯁꯦ ꯍꯥꯏꯐꯦꯠ ꯍꯧꯗꯣꯛꯎꯁꯤꯔꯣ
ꯎꯝ ꯑꯗꯨ ꯍꯧꯗꯣꯛꯄ ꯌꯥꯏ ꯍꯥꯏꯗꯤ ꯑꯩꯈꯣꯏ
ꯑꯦꯛꯁꯟ ꯃꯌꯥꯗꯁꯨ ꯑꯁ ꯃꯣꯏ ꯉꯥꯟꯕ ꯍꯣꯏꯗꯨꯅ ꯅꯣꯏꯗꯒꯤ ꯂꯝꯄꯥꯛ ꯄꯥꯝꯕ꯭ꯔꯣ ꯍꯟꯗꯛꯇꯤ ꯁꯥꯍꯜꯂꯗꯧꯅꯤꯅ ꯃꯥꯅ ꯄꯥꯏꯔꯗꯧꯅꯦ ꯇꯧꯔꯒ ꯑꯗꯨꯝ ꯀꯔꯤ ꯇꯧꯈꯤꯗ꯭ꯔꯦꯅꯦ ꯑꯗꯣ ꯍꯟꯗꯛꯁꯤ ꯃꯣꯏꯗ ꯀꯩꯅꯣ ꯇꯧꯍꯜꯂꯔꯣꯏꯁꯦ ꯏꯕꯥꯅꯤꯅ ꯇꯧꯔꯒ ꯇꯥꯔꯛꯀꯤꯁꯦ ꯌꯥꯈ꯭ꯔꯥ ꯌꯦꯡꯉꯁꯦꯕ ꯌꯥꯔꯒꯗꯤ ꯕꯁꯅꯦꯕ ꯌꯥꯔ ꯀꯟꯇ꯭ꯔꯦꯛ ꯐꯪꯉꯛꯑꯒꯁꯨ ꯔꯦꯒꯨꯂꯔ ꯇꯥꯟꯅꯖꯩꯑꯕꯀꯣ
ꯎꯝ
ꯑꯩꯈꯣꯏꯒꯤ ꯀꯩꯅꯣ ꯂꯩꯗꯅ ꯑꯩꯈꯣꯏꯅ ꯂꯣꯏ ꯄꯨꯊꯣꯛꯑꯒ ꯀꯣꯟꯅ ꯐꯪꯕꯗ ꯋꯥꯏꯑꯦꯕ
ꯎ
ꯋꯥꯗ
ꯃꯣꯍꯃꯨꯗ ꯏꯟꯖꯟꯗꯨꯣꯏꯏ
ꯑꯩꯈꯣꯏꯅ ꯄꯨꯊꯣꯛꯑ ꯃꯇꯨꯡꯗ ꯀꯣꯟꯅ ꯄꯤꯔꯛꯀꯦ ꯍꯥꯏꯕꯗꯨꯃ ꯋꯥꯏꯑꯕ ꯃꯣꯏꯅ ꯑꯗꯨꯝ ꯄꯤꯔꯛꯑꯣ ꯑꯗꯨꯝ ꯍꯤꯡꯤꯁꯥ ꯀꯩꯀꯥ ꯑꯗꯨꯝ ꯍꯣꯠꯂꯒ ꯑꯗꯨꯝ ꯑꯔꯦꯝꯕꯗꯨ ꯑꯗꯨꯝ ꯀꯩꯅꯣ ꯈꯟꯅꯔꯁꯤꯒꯦ ꯀꯃꯥꯏꯅ ꯇꯧꯁꯤꯒꯦ ꯑꯗꯣ ꯑꯞꯒ꯭ꯔꯦ ꯀꯩꯀꯩ ꯇꯧꯕ ꯌꯥꯒꯦ ꯇꯣꯅ ꯅꯠꯇꯠꯇ꯭ꯔꯣ
ꯃꯥꯅꯦ
ꯃꯣꯏꯅ ꯏꯕꯥꯅꯤꯒꯤ ꯂꯦꯕꯔꯒꯤ ꯈꯤꯇꯪ ꯐꯥꯏꯚ ꯄꯥꯔꯁꯦꯟ ꯑꯣꯔ ꯇꯦꯟ ꯄꯥꯔꯁꯦꯟ ꯁꯨꯃꯥꯏꯅ ꯑꯗꯨꯝ ꯇꯧꯕꯤꯔꯒꯦ ꯀꯥꯏꯅ ꯍꯥꯏꯔꯛꯄꯗꯨꯅ ꯑꯃꯅꯤꯗꯅ
ꯎꯝ
ꯑꯗꯨ ꯅꯠꯇꯕꯗꯤ ꯑꯩꯈꯣꯏꯁꯨ ꯌꯥꯝꯅ ꯂꯤꯡꯕ ꯄꯥꯝꯃꯦꯕ
ꯎꯝ
ꯁꯥꯔꯤꯉꯩꯗ ꯑꯗꯣ ꯈꯤꯇꯣꯝꯇ ꯍꯥꯏꯍꯧꯁꯤꯅꯦ ꯍꯧꯖꯤꯛ ꯊꯥꯁꯦ ꯖꯨꯂꯥꯏ ꯌꯧꯁꯜꯂꯛꯑꯦ ꯖꯨꯂꯥꯏ ꯂꯣꯏꯗꯣꯔꯦ
ꯎꯝ
ꯏꯂꯦꯛꯁꯟꯗꯤ ꯃꯊꯪ ꯆꯍꯤ ꯐꯦꯕꯋꯥꯔꯤ ꯁ꯭ꯋꯥꯏꯗ ꯇꯧꯔꯛꯀꯗꯧꯔꯝꯒꯅꯤ ꯐꯦꯕꯋꯥꯔꯤ ꯃꯥꯔꯁ ꯁ꯭ꯋꯥꯏꯗ
ꯑꯗꯣ ꯑꯗꯨꯃꯥꯏꯅꯁꯨ ꯍꯥꯏ ꯑꯗꯨꯒ ꯇꯨ ꯊꯥꯎꯖꯟ ꯇ꯭ꯋꯦꯟꯇꯤ ꯅꯥꯏꯟꯒꯤ ꯑꯣꯏꯔꯛꯀꯗꯕ ꯄꯣꯠ ꯑꯃꯁꯨ ꯂꯩ ꯑꯗꯨ ꯌꯦꯡꯇꯥꯔꯦ ꯍꯥꯏꯕꯗꯤ ꯋꯥꯟ ꯅꯦꯁꯟ ꯋꯥꯟ ꯚꯣꯠ ꯂꯩꯔꯤꯕꯀꯣ ꯎꯝ ꯍꯥꯏꯗꯤ ꯋꯥꯟ ꯅꯦꯁꯟ ꯋꯥꯟ ꯚꯣꯠ ꯑꯃꯖꯨ ꯂꯩꯔꯤꯕꯀꯣ
ꯈꯪꯉꯦ ꯈꯪꯉꯦ ꯈꯪꯉꯦ ꯇꯥꯏ ꯑꯗꯣ ꯃꯣꯏꯅ ꯍꯥꯏꯕꯗꯗꯤ ꯑꯗꯨꯝ ꯇꯧꯔꯛꯀꯅꯤ ꯍꯥꯏꯗꯔꯣ ꯍꯧꯖꯤꯛ ꯀꯟꯅ ꯀꯩꯅꯣꯗꯒꯗꯤ ꯊꯣꯛꯄ ꯍꯧꯔꯦ
ꯎꯝ
ꯑꯗꯣ ꯑꯈꯣꯏ ꯇꯞ ꯍꯥꯏꯖꯦ ꯌꯥꯝ ꯐꯕ ꯀꯩꯅꯣꯅꯤ ꯀꯩꯅꯣ ꯍꯥꯟꯅꯁꯤꯗ ꯑꯈꯣꯏ ꯅꯣꯡꯃ ꯁꯤꯡꯂꯨꯞꯀꯤ ꯃꯤꯇꯤꯡ ꯑꯝ ꯐꯝꯃꯦ
ꯎꯝ
ꯑꯗꯨꯗ ꯂꯝꯄꯥꯛ ꯑꯃ ꯂꯩꯖꯩ ꯁꯤꯗ ꯂꯝ ꯕꯤꯜꯗꯤꯡ ꯌꯥꯎꯕ ꯂꯝ ꯑꯃ ꯌꯣꯟꯗꯧ ꯂꯩꯏꯅꯦ ꯍꯥꯏꯌꯦꯕ ꯄꯩꯁꯥꯗꯣ ꯆꯥꯎꯋꯦꯕ ꯂꯝꯗꯣ ꯈꯛ ꯂꯩꯕꯗ ꯇꯞ ꯑꯃ ꯁꯥꯕꯒꯤ ꯑ ꯀꯩꯅꯣꯐꯧ ꯌꯧꯗꯦꯕ
ꯎꯝ
ꯇꯞ ꯁꯥꯕꯗ ꯈꯤꯇ ꯆꯪꯒꯗꯧꯕ ꯈꯤꯇꯪꯗꯨꯒꯤ ꯑ ꯗꯕꯜ ꯗ ꯗꯕꯜ ꯑꯣꯏꯒ꯭ꯔꯦꯕ ꯂꯝꯗꯣ ꯈꯛ ꯂꯩꯕꯗ ꯕꯤꯜꯗꯤꯡ ꯌꯥꯎ ꯑꯗꯨ ꯕꯤꯜꯗꯤꯡꯗꯣ ꯑꯃꯨꯛ ꯊꯨꯒꯥꯏꯕꯩ ꯋꯥꯐꯝꯅꯦꯕ ꯑꯈꯣꯏꯗꯖꯨ ꯀꯥꯟꯅꯗꯦꯗꯅ ꯑꯗꯨꯅ ꯀꯝꯃꯨꯅꯤꯇꯤ ꯍꯣꯜꯖꯦ ꯀꯩꯅꯣ ꯇꯧꯔꯒ ꯀꯥꯔꯄꯦꯠꯇꯣ ꯍꯨꯒꯠꯄ ꯌꯥꯕꯤ ꯀꯣꯟꯖꯤꯟꯕ ꯌꯥꯕꯤ ꯀꯣ
ꯎꯝ
ꯑꯃ ꯇꯧꯔꯒ ꯅꯣꯏ ꯂꯨꯍꯣꯡꯒꯦ ꯖꯨ ꯌꯥꯔꯦ ꯑꯗꯨꯗꯒꯤ ꯅꯣꯏ ꯆꯥꯛ ꯀꯩꯀꯥ ꯀꯩꯅꯣ ꯇꯧꯒꯦꯖꯨ ꯌꯥꯔꯦ ꯂꯣꯏꯅ ꯌꯥꯕꯤ ꯑꯣꯏꯅꯤ ꯀꯥꯏ ꯍꯥꯏꯔꯒ ꯑꯗꯨꯝ ꯇꯧꯔꯖꯦꯕ ꯈꯟꯅꯔꯖꯦꯕ ꯑꯗꯨꯗꯤ ꯑꯩꯈꯣꯏ ꯏꯟꯖꯤꯅꯤꯌꯥꯔ ꯑꯃꯒ ꯏꯟꯖꯤꯅꯤꯌꯥꯔ ꯑꯐꯕ ꯑꯃꯒꯀꯣ
ꯑꯗ ꯑꯗꯨ ꯇꯧ ꯐꯩꯗꯤ ꯑꯉꯥꯡꯒꯩꯒꯤ ꯈꯜꯂꯒ ꯍꯥꯏꯇꯥꯔꯦꯅꯦꯀꯣ ꯏꯁꯥ ꯏꯁꯨ
ꯑꯉꯥꯡꯒꯩ ꯑꯉꯥꯡꯈꯛꯀꯤꯖꯨ ꯅꯠꯇꯅ ꯄꯨꯂꯞꯀꯤ ꯑꯣꯏꯔꯛꯇꯣꯏꯅꯤ ꯀꯩꯅꯣ ꯑꯗꯨ ꯁꯦꯝꯖꯤꯜꯂꯒ ꯑꯩꯈꯣꯏꯒꯤ ꯀꯩꯅꯣ ꯇꯧꯕ ꯀꯔꯃ ꯀꯩꯀꯥ ꯊꯣꯛꯂꯛꯑꯀꯥꯟꯗꯗꯒꯤ ꯀꯃꯥꯏꯅ ꯇꯧꯗꯣꯏꯅꯣ ꯍꯥꯏꯕ ꯑꯃꯁꯨ ꯂꯩꯍꯟꯗꯕꯤꯗ ꯇꯣ ꯍꯥꯏꯇꯥꯔꯦꯅꯦꯀꯣ ꯑꯃꯖꯨ ꯌꯥꯕꯤ ꯑꯃꯖꯨ ꯌꯥꯕꯤ ꯍꯥꯏꯇꯥꯔꯦꯅꯦ
ꯑꯗꯨꯗꯤ ꯊꯨꯖꯨ ꯊꯨꯅꯤꯕ ꯌꯣꯠꯅ ꯉꯥꯛꯇ ꯇꯧꯗꯣꯏꯅꯤꯅꯅꯦ
ꯎꯝ
ꯌꯥꯝ ꯁꯣꯔꯠ ꯃꯇꯝꯗ ꯊꯥ ꯑꯍꯨꯝ ꯃꯔꯤꯗ ꯁꯥ ꯌꯥꯕ ꯄꯣꯠꯅꯦꯕ
ꯃꯥꯅꯦ ꯊꯨꯒꯥꯏꯕꯖꯤꯖꯨ ꯀꯩꯁꯨ ꯀꯨꯏꯍꯧꯔꯣꯏꯗ ꯇꯣꯟ ꯇꯣꯡ ꯊꯨꯒꯥꯏꯔꯒ ꯑꯗꯨꯝ
ꯊꯨꯒꯥꯏꯔꯅꯤ
ꯊꯨꯒꯥꯏꯔꯅꯤ ꯃꯤꯅ ꯑꯗꯨꯝ ꯁꯤꯗꯒꯤ ꯄꯣꯠꯆꯩ ꯀꯩꯀꯥꯗꯣ ꯑꯗꯨꯝ ꯂꯧꯊꯣꯛꯑꯒ ꯑꯃꯨꯛ ꯌꯣꯟꯊꯣꯛ ꯌꯥꯔꯦ ꯀꯩꯅꯣ
ꯎꯝ
ꯆꯦꯛ ꯀꯩꯀꯥꯖꯤꯕꯨꯗꯤ ꯍꯣꯏ ꯆꯦꯛ ꯀꯩꯀꯥꯗꯖꯨ ꯁꯨꯒꯨꯝꯕ ꯆꯦꯛ ꯂꯩꯒꯦ ꯍꯥꯏꯕ ꯃꯤ ꯃꯌꯥꯝ ꯂꯩꯗ ꯑꯩꯈꯣꯏꯒꯤ ꯌꯨꯁ ꯆꯦꯛ ꯍꯥꯏꯇꯥꯔꯦꯅꯦꯀꯣ
ꯎꯝ
ꯑꯗꯨꯗꯒꯤ ꯌꯣꯠ ꯀꯩꯀꯥꯖꯤꯗꯤ ꯌꯣꯟꯕꯗ ꯃꯌꯥꯝ ꯑꯃ ꯀꯩꯅꯣ ꯇꯧꯅꯤ ꯗꯤꯟꯒꯁꯦ ꯑꯐ ꯑꯐꯕ ꯌꯥꯎꯔꯤ
ꯁꯤꯗꯤ ꯌꯣꯟꯗ꯭ꯔꯖꯨ ꯌꯥꯅꯤꯗꯤ ꯑꯩꯈꯣꯏꯒꯤ ꯁꯥꯔꯛꯇꯣꯏ ꯄꯣꯠꯇꯨꯗ ꯑꯁꯤ ꯌꯣꯠꯁꯦ ꯂꯣꯏ ꯁꯤꯖꯤꯟꯅꯕ ꯑꯌꯥꯝꯕ ꯂꯣꯏ ꯌꯥꯅꯤꯕ
ꯌꯥꯅꯤ ꯌꯥꯅꯤ ꯑꯗꯣ ꯑꯝꯇ ꯑꯩꯅ ꯍꯥꯏꯖꯦ ꯇꯧꯖꯤꯅꯦ ꯀꯩꯗꯧꯉꯩꯒꯨꯝꯕ ꯆꯠꯁꯤ ꯍꯥꯏꯅꯣ
ꯎꯝ ꯑꯊꯨꯕꯤꯗ ꯇꯧꯔꯖꯤ
ꯑꯈꯣꯏ ꯂꯩꯀꯥꯏ ꯃꯤꯒꯩꯖꯤ ꯖꯦ ꯑꯩꯈꯣꯏ ꯃꯈꯥꯏ ꯕꯦꯁꯀꯩꯖꯦ ꯕꯣꯜ ꯁꯥꯟꯅꯕ ꯍꯩꯕ ꯉꯥꯛꯇꯅꯦ ꯀꯩꯅꯣ ꯕꯤꯀꯥꯁ ꯀꯗꯣ ꯍꯩꯕꯅꯦ ꯀꯩꯅꯣꯒꯗꯣ
ꯎꯝ
ꯂꯣꯏꯅ ꯕꯣꯜ ꯄꯥꯝꯕ ꯉꯥꯛ